ꯇꯥꯔꯤ ꯀꯣ
ꯇꯥꯔꯦ ꯇꯥꯔꯦ ꯍꯧꯒꯠꯈ꯭ꯔꯕꯣ
ꯍꯧꯒꯠꯈ꯭ꯔꯦꯗ ꯁꯛ ꯏꯟꯁꯥꯡ ꯊꯣꯡꯕ ꯂꯣꯏꯔꯦꯗ ꯑꯩꯗꯤ
ꯋꯥ ꯅꯪꯅ ꯊꯣꯝꯕ
ꯍꯣꯏꯅꯦ
ꯃꯤ ꯃꯆꯥꯗꯤꯤ ꯌꯥꯝ ꯐꯩꯅ
ꯑꯦ ꯁꯤꯗꯤ ꯑꯩꯈꯣꯏꯅ ꯇꯧꯒꯗꯕ ꯊꯕꯛꯅꯤꯅꯦ ꯂꯣꯏ ꯃꯤ ꯂꯣꯏꯅ ꯇꯧꯒꯗꯕ ꯊꯕꯛꯅꯤꯅꯦ
ꯑꯗꯨꯅꯦ ꯑꯗꯨꯅꯦ ꯑꯗꯨ ꯇꯣꯏꯔꯁꯨ ꯅꯨꯄꯥ ꯑꯌꯥꯝꯕꯅꯗꯤ ꯆꯥꯛ ꯏꯟꯁꯥꯡ ꯊꯣꯡꯗꯅ ꯊꯦꯡ ꯊꯦꯡꯅ ꯍꯧꯒꯠꯂꯦ ꯑꯗꯨꯝ ꯆꯥꯛ ꯆꯥꯕꯅꯤ ꯉꯍꯥꯛ ꯈꯛꯇ ꯑꯗꯨꯒ ꯆꯥꯕ ꯂꯣꯏꯔꯒ ꯃꯥꯒꯤ ꯄ꯭ꯂꯦꯗ ꯑꯃꯨꯛ ꯊꯝꯅꯒ ꯈꯨꯠ ꯆꯥꯅ ꯑꯗꯨꯝ ꯆꯠꯄ ꯌꯥꯝ ꯂꯩꯅ ꯑꯗꯨ ꯅꯪꯅ ꯊꯣꯡꯉꯦ ꯍꯥꯏꯕꯩꯗꯤ ꯑꯉꯥꯡ ꯑꯗꯨꯈꯤꯅꯤꯗ
ꯑꯗꯨꯗꯤ ꯀꯩꯅꯣꯅꯦ ꯑꯗꯨꯝ ꯈꯔꯁꯨ ꯂꯩꯕꯅꯦ ꯍꯣꯏ ꯑꯩꯗꯤ ꯑꯉꯥꯡ ꯑꯣꯏꯔꯤꯉꯩꯗ ꯑꯩꯈꯣꯏꯁꯦ ꯅꯨꯄꯤ ꯌꯥꯝ ꯅꯨꯄꯤ ꯌꯥꯎꯗꯕꯀꯣ
ꯄꯥꯅ ꯐꯖꯅ ꯋꯦꯜ ꯇ꯭ꯔꯦꯟ ꯇꯧꯕ ꯃꯥꯂꯦꯅꯦ ꯅꯪꯁꯦ
ꯎꯝ ꯅꯨꯄꯤ ꯂꯩꯇꯕꯒꯤ ꯑꯗꯨꯝ ꯃꯤꯅ ꯑꯩꯒꯤ ꯆꯥꯛ ꯆꯥꯊꯧꯣꯔꯒ ꯈꯣꯟ ꯊꯦꯡꯕꯤꯒꯦ ꯍꯥꯏꯔꯁꯨ ꯑꯩ ꯍꯩꯅꯗꯕꯅꯤ ꯏꯁꯥꯅ ꯑꯗꯨꯝ ꯐꯦꯡꯂꯛꯄꯒꯤꯀꯣ ꯎꯝ ꯑꯗꯨꯝ ꯇꯧꯔꯛꯄꯒꯤ ꯑꯗꯨ ꯆꯥꯎ ꯆꯥꯎꯔꯀꯥꯟ ꯆꯥꯎꯔꯀꯥꯟꯗꯁꯨ ꯀꯔꯤ ꯍꯥꯏꯁꯤꯔꯣ ꯀꯣꯂꯦꯖ ꯀꯥꯕ ꯃꯇꯝꯗ ꯑꯗꯨꯝ ꯚꯔꯥꯗ ꯂꯩꯕꯅꯤꯅꯀꯣ ꯑꯗꯨꯝ
ꯍꯣꯏ ꯍꯣꯏ ꯍꯣꯏ ꯎꯝ ꯎꯝ ꯌꯥꯝ ꯐꯥꯏꯍꯦ ꯉꯁꯤꯗꯤ ꯀꯗꯥꯏ ꯆꯠꯀꯦꯔꯥ
ꯉꯁꯤꯁꯦ ꯈꯪꯗꯦ ꯌꯨꯝꯗ ꯂꯩꯒꯅꯤꯗ ꯉꯁꯤꯗꯤ ꯊꯕꯛ ꯊꯗꯣꯛꯄ ꯂꯣꯏꯇ ꯇ
ꯑꯩꯁꯦ ꯉꯥꯏꯍꯥ ꯂꯩꯔꯗꯤ ꯍꯣꯁꯄꯤꯇꯥꯜꯗ ꯆꯠꯀꯦ
ꯑꯣ ꯀꯅꯥ ꯑꯅꯥꯕ ꯂꯩꯕ꯭ꯔꯣ
ꯃꯤ ꯑꯅꯥꯕ ꯂꯩꯇꯦ ꯑꯩ ꯑꯩꯒꯤ ꯍꯛꯆꯥꯡ ꯀꯌꯥꯁꯤꯔ ꯌꯥꯝ ꯀ ꯃꯥꯟꯗꯒꯦ ꯀꯦꯀꯥ ꯇꯧꯁꯒꯦ
ꯑꯦ ꯑꯣ ꯍꯣꯏ ꯆꯂꯣꯈꯣꯏ ꯍꯛꯆꯥꯡ ꯀꯤꯌꯔ ꯇꯧꯒꯗꯧꯕꯅꯤ
ꯍꯣꯏ ꯃꯤ ꯑꯄꯣꯞꯄꯗ ꯀ꯭ꯔꯤꯌꯥꯁꯤ꯭ꯔꯥ ꯃꯤ ꯑꯇꯣꯞꯄ ꯄꯩꯁꯥ ꯄꯥꯏꯕ ꯅꯨꯡꯗꯤ ꯑꯦꯕ꯭ꯔꯤ ꯃꯟ ꯆꯦꯛꯑꯞ ꯇꯧꯕ ꯆꯠ
ꯎꯝ ꯍꯣꯏ ꯑꯩꯈꯣꯏ ꯑꯩꯈꯣꯏꯅ ꯉꯝꯗꯕꯒꯤꯅꯦꯕꯀꯣ
ꯎꯝ ꯑꯗꯨꯨꯅꯦ ꯑꯩꯗꯤ ꯑꯁꯦꯡꯕ ꯍꯣꯁꯄꯤꯇꯥꯜꯒꯨꯝꯕꯗꯤ ꯆꯠꯅꯤꯡꯗꯦ
ꯍꯣꯏ ꯑꯗꯣ ꯍꯧꯖꯤꯛ ꯑꯩꯈꯣꯏ ꯏꯁꯥꯅ ꯑꯗꯨꯝ ꯑꯥ ꯀꯩꯅꯣ ꯅꯥꯗ꯭ꯔꯤꯉꯩꯗ ꯑꯗꯨꯝ ꯌꯦꯡꯕ ꯆꯠꯄꯗꯨꯗꯤ ꯌꯥꯏ ꯑꯗꯨꯕꯨ ꯌꯥꯔꯤꯕꯃꯩꯗꯤ ꯍꯣꯁꯄꯤꯇꯥꯜ ꯆꯪꯗꯕꯅ ꯐꯥꯕꯅꯤ ꯍꯥꯏꯕꯗꯤ ꯎꯝ ꯅꯪꯅ ꯍꯧꯖꯤꯛ ꯆꯠ ꯎꯝ ꯅ ꯍꯧꯖꯤ ꯆꯠ ꯏꯕꯗꯨꯗꯤ ꯅꯥꯗ ꯆꯅꯤꯡꯉꯥꯏ ꯇꯧꯕꯅꯦꯕꯀꯣ
ꯍꯣꯏ ꯇ ꯑꯁ ꯍꯣꯁꯄꯤꯇꯥꯜ ꯅꯝ ꯅ ꯇꯝꯅꯤꯡꯗꯦꯗ ꯉꯔꯥꯡ ꯖꯦꯅꯤꯝꯁꯞꯅꯦꯕ ꯑꯩ ꯑꯩꯈꯣꯏ ꯏꯅꯥꯎꯅꯨꯄꯥ ꯀ ꯀꯔꯤꯔꯥ ꯃꯦꯗꯤꯀꯦꯜ ꯑꯣꯐꯤꯁꯔꯒꯤ ꯁꯤꯒꯅꯦꯆꯔ ꯂꯥꯎꯅ ꯆꯕꯅꯦꯕ ꯉꯔꯥꯡꯗꯣ
ꯎꯝ
ꯍꯣꯁꯄꯤꯇꯥꯜ ꯁꯥꯡꯉꯒ ꯃꯅ ꯅꯝꯅꯣ ꯍꯤꯇꯥꯡ ꯃ ꯅꯝꯃ ꯀꯥꯏꯋꯥ ꯂꯣꯏꯔꯦ ꯑꯣꯅꯤꯡꯕꯅ
ꯎꯝ
ꯍ ꯇꯗꯅꯦ
ꯀꯩꯅꯣ ꯍꯣꯁꯄꯤꯇꯥꯜ ꯆꯪꯉꯗꯤ ꯑꯩꯈꯣꯏꯁꯦ ꯑꯗꯨꯝ ꯋꯥꯈꯜ ꯌꯥꯝꯅ ꯏꯁꯣꯔꯕꯨ ꯌꯥꯝ ꯊꯥꯒꯠꯅꯤꯡꯉꯥꯏ ꯑꯗꯨꯝ ꯋꯥꯈꯜꯗ ꯊꯣꯛꯄꯅꯦ ꯍꯥꯏꯕꯗꯤ ꯑ ꯑꯅꯥꯕ ꯑꯅꯥꯕꯁꯤꯡꯗꯨ ꯎꯔꯒ ꯑꯩꯈꯣꯏꯗꯤ ꯑꯗꯨꯝ ꯍꯧꯖꯤꯛ ꯐꯥꯎꯅꯗꯤ ꯐꯃꯨꯡꯗꯗꯤ ꯍꯤꯞ ꯇꯦꯚ
ꯎꯝ ꯍꯣꯏ ꯑꯗꯨ ꯇꯧꯋꯦ ꯅꯍꯅꯥꯕ ꯃꯁꯤꯡꯁꯨ ꯃ
ꯎꯝ ꯌꯦꯒ ꯇꯨꯝꯔꯒ ꯆꯥꯛ ꯆꯥꯗꯕ ꯆꯥꯛ ꯆꯥꯕ ꯌꯥꯗꯕꯒꯨꯝꯕ
ꯎꯝ
ꯑꯩꯈꯣꯏꯗꯤ ꯌꯥꯝ ꯏꯁꯣꯔ ꯌꯥꯝ ꯅꯨꯡꯁꯤꯕꯅꯤ ꯑꯩꯈꯣꯏꯕꯨꯗꯤ
ꯍꯣꯏ ꯍꯣꯏ ꯑꯗꯨꯝ ꯑꯗꯨꯝ ꯈꯜꯂꯗꯤ ꯑꯗꯨꯃꯥꯏꯅ ꯇꯧꯋꯦ ꯍꯣꯏ ꯇꯨꯡꯅꯤ
ꯍꯣꯏ ꯄ꯭ꯔꯣꯕ꯭ꯂꯦꯝꯗꯤ ꯍꯤꯡ ꯍꯤꯡꯕꯨ ꯍꯤꯡꯉꯗꯤ ꯄ꯭ꯔꯣꯕ꯭ꯂꯦꯝꯅꯦ ꯑꯇꯣꯞꯄꯗꯤ ꯂꯩꯒꯅꯤ ꯑꯩꯈꯣꯏ ꯍꯛꯆꯥꯡꯁꯦ ꯑꯗꯨꯝ ꯐꯔꯗꯤ ꯑꯗꯨꯝ ꯑꯩꯈꯣꯏꯗꯤ ꯍꯔꯥꯎꯔ ꯂꯩꯕ ꯇꯥꯕꯅꯤ
ꯐꯕꯅ ꯂꯟꯅꯤ
ꯎꯝ ꯑꯗꯨꯅꯤ ꯑꯁꯦꯡꯕꯅꯦ ꯁꯤꯗ ꯀꯔꯤ ꯃꯍꯩ ꯃꯁꯤꯡ ꯌꯥꯝ ꯈꯪꯈ꯭ꯔꯦꯍꯦ ꯁꯤꯗꯒꯤ ꯌꯥꯝ ꯃꯤ ꯃꯤ ꯃꯤ ꯖꯥꯖꯥꯠ ꯑꯗꯨꯝ ꯊꯦꯡꯅꯔꯤꯕ ꯎꯝ ꯀꯔꯤ ꯑ ꯎꯝ ꯍꯣꯏ ꯃꯣꯇꯤꯚꯦꯁꯟ ꯌꯥꯝꯅ ꯄꯤꯕꯁꯨ ꯂꯩꯌꯦ ꯂꯥꯏꯔꯤꯛ ꯃꯇꯥꯡꯗ ꯑꯣꯏꯔꯣ ꯍꯛꯆꯥꯡꯒꯤꯗ ꯑꯣꯏꯔꯣ ꯑꯗꯨꯒ ꯂꯥꯏꯔꯤꯛ ꯇꯝꯕꯗꯒꯤ ꯑꯣꯏꯔꯣ ꯊꯕꯛꯀꯤ ꯑꯣꯏꯔꯣ ꯌꯥꯝ ꯊꯦꯡꯅꯩ ꯑꯗꯨꯝ ꯐꯩ ꯑꯗꯨꯒ ꯑꯩꯈꯣꯏꯗꯁꯨ ꯀꯔꯁꯨ ꯀꯥꯟꯅꯕ ꯐꯪꯕ ꯋꯥꯗꯤ ꯋꯥꯗꯦꯅꯍ ꯁꯤꯗꯗꯤ
ꯍꯣꯏ ꯋꯥꯗꯦ ꯑꯁꯤꯗ ꯋꯥꯑꯦ ꯍꯥꯏꯅꯤꯡꯉꯥꯏ ꯀꯔꯤꯁꯨ ꯂꯩꯇꯦ ꯋꯥꯗꯦ ꯅꯨꯡꯉꯥꯏꯌꯦ
ꯑꯗꯨꯝ ꯔꯤꯂꯦꯛꯁ ꯇꯧꯋꯦꯕ ꯃꯤ ꯑꯅꯧ ꯑꯅꯧꯕ ꯊꯦꯡꯅꯔꯒ ꯑꯗꯨꯝ ꯋꯥꯔꯤ ꯁꯥꯕꯁꯦ
ꯍꯣꯏ ꯍꯣꯏ ꯑꯦꯚ꯭ꯔꯤ ꯃꯤ ꯑꯃꯗ ꯇꯣꯄꯤꯛ ꯑꯃ ꯑꯃ ꯑꯗꯨꯝ ꯁꯅꯕ ꯑꯗꯨ ꯌꯥꯝ ꯅꯨꯡꯉꯥꯏꯀꯣ ꯑꯁꯤꯕ ꯍꯥꯏꯕꯁꯦ ꯅꯨꯃꯤꯠ ꯃꯤ ꯑꯃ ꯑꯃꯗ ꯔꯤꯔꯥ ꯅ꯭ꯌꯨ ꯊꯤꯡ ꯂꯔꯟꯁ ꯇꯧꯕꯗꯣ ꯑꯗꯨꯝ ꯇꯧꯋꯦꯕ
ꯆꯨꯝꯃꯦ ꯑꯗꯨꯅꯅꯤꯅꯦ ꯑꯩꯅ ꯄꯪꯍꯥꯏ ꯍꯥꯏ ꯒ꯭ꯔꯨꯞꯇꯗꯤ ꯑꯩꯗꯤ ꯄꯪꯍꯥꯏ ꯍꯥꯏꯕꯅꯦ ꯑꯗꯨꯅ ꯁꯤꯗꯒꯤ ꯈ꯭ꯋꯥꯏꯗꯒꯤ ꯅꯨꯡꯉꯥꯏꯕ ꯂꯩꯇ꯭ꯔꯦ ꯅꯨꯄꯤꯁꯤ ꯀꯣꯜ ꯇꯧꯕ ꯄꯩꯁꯥꯁꯨ ꯐꯪꯕ ꯍꯥꯏꯅ ꯍꯦꯛ ꯍꯥꯏꯕꯗꯣ ꯑꯩꯅ
ꯀꯔꯤ ꯏꯟꯁꯥꯡ ꯊꯣꯡꯕ꯭ꯔꯥ ꯅꯪꯗꯤ
ꯑꯩ ꯉꯁꯤ ꯗꯥꯜ ꯑꯣꯏꯅ ꯊꯣꯡꯉꯦꯗ
ꯍ ꯈꯇꯔ ꯑꯇꯣꯞꯄꯗꯤ ꯇꯧꯔꯕ꯭ꯔꯥ
ꯌꯦꯔꯨꯝꯒꯨꯝꯕ ꯁꯦꯝꯂ ꯆꯥꯔꯅꯤ ꯍꯣꯏ ꯑꯇꯣꯞꯄ ꯊꯣꯡꯗ꯭ꯔꯦ
ꯑꯣ ꯌꯦꯟꯗ꯭ꯔꯨꯝ ꯉꯧꯔꯒ ꯃꯔꯣꯛ ꯃꯦꯠꯄ ꯑꯃ ꯇꯧꯔꯗꯤ ꯌꯥꯏꯅ ꯑꯁ ꯅꯪꯒꯤꯗꯨꯗꯤ ꯅꯨꯡꯁꯤꯠ ꯀꯥꯕ ꯅꯨꯡꯉꯥꯏꯕ ꯏ ꯊ ꯉꯥꯛꯇꯅꯤꯅꯦ
ꯍꯣꯏ ꯅꯣꯡ ꯍꯥꯏꯕꯗꯤ ꯗꯦ ꯇꯥꯏꯝ ꯅꯨꯡꯊꯤꯜꯗꯗꯤ ꯑꯗꯨꯝ ꯌꯥꯏ ꯇꯨꯝꯕ ꯃꯇꯝꯗꯣ
ꯑꯣ ꯇꯨꯝꯐꯝ ꯄꯇ ꯇꯝꯗꯤ ꯌꯥꯗꯕ꯭ꯔꯥ
ꯎꯝ ꯁꯤ ꯃꯣꯔꯅꯤꯡꯗꯗꯤ ꯑꯗꯨꯝ ꯑꯗꯨꯝ ꯅꯨꯡꯉꯥꯏ ꯀꯩꯁꯨ ꯇꯧꯗꯕꯅꯤꯗ
ꯎ ꯎ
ꯃꯣꯔꯅꯤꯡꯗꯗꯤ ꯑꯗꯨꯝ ꯍꯋꯥꯏ ꯑꯗꯨꯝ ꯆꯥꯕ ꯌꯥꯏ ꯅꯨꯡꯉꯥꯏꯕꯅꯤꯗ
ꯑꯥ
ꯇꯧꯗꯕꯅꯤ
ꯎꯝ
ꯅꯣꯏ ꯆꯥꯔꯦ ꯍꯥꯏꯕ꯭ꯔꯣ ꯅꯣꯏꯗꯤ
ꯑꯩꯗꯤ ꯊꯣꯡꯗ꯭ꯔꯤꯌꯦꯦ ꯐꯃꯨꯡꯗ ꯍꯤꯕ꯭ꯔꯒꯂ ꯉꯁꯤ ꯆꯥꯛ
ꯑꯦ ꯅꯨꯄꯤ ꯈꯣꯏꯗꯤ ꯁꯨꯃꯥꯏꯅ ꯇꯧꯒꯜꯂꯤꯅꯦ ꯆꯥꯛꯁꯦ ꯀꯌꯥꯝ ꯆꯥꯗ꯭ꯔꯁꯨ ꯑꯗꯨꯝ ꯍꯤꯡꯕ ꯌꯥꯕ ꯃꯤ
ꯍꯣꯏ ꯅ ꯍꯥꯏꯗ꯭ꯔꯣ ꯅꯨꯄꯥꯅ ꯁꯤꯛꯁ ꯗꯦ ꯆꯥꯛ ꯆꯥꯗꯕꯤꯗ ꯂꯥꯏꯕ ꯉꯝꯃꯦ ꯅꯨꯄꯤꯅꯥ ꯇꯔꯨꯛꯇ꯭ꯔꯦ ꯍꯥꯏꯕ꯭ꯔꯥ ꯁꯤ ꯁꯚꯦꯟ ꯗꯦꯖ ꯑꯗꯨꯝ ꯆꯥꯛ ꯆꯥꯗꯒꯤꯗꯤ ꯈꯥꯡꯕ ꯌꯥꯏ ꯍꯥꯏꯕꯗꯣ ꯈꯥꯡꯗꯝꯕ꯭ꯔꯣ
ꯄꯁꯦ ꯑ ꯆꯥꯛ ꯃꯈꯜ ꯑꯃꯒꯤ ꯖꯤꯕꯥꯅꯤꯅꯦ ꯑꯗꯨꯗꯤ
ꯎꯝ
ꯀꯔꯤ ꯀꯔꯤ ꯍꯣꯠꯅꯔ ꯂꯩꯕ꯭ꯔꯣ ꯍꯟꯗꯛ ꯃꯔꯛꯇꯤ ꯅꯣꯏ
ꯑꯗ ꯁꯌꯅ ꯐꯥꯁ ꯏꯌꯥꯔꯅ ꯒ꯭ꯔꯦꯖꯨꯋꯦꯁꯟ ꯂꯣꯏꯔꯒ ꯇ꯭ꯔꯦꯅꯤꯡ ꯇꯧꯔꯤꯌꯦꯦ
ꯑꯣ ꯇ꯭ꯔꯦꯅꯤꯡ ꯍꯥꯏꯁꯦ ꯅꯔꯁꯤꯡꯒꯨꯝꯕ ꯑꯣ ꯑꯣ ꯇꯝꯅ
ꯎꯝ ꯇꯥꯞꯅ ꯃꯨ ꯍꯥꯏꯅꯔꯁꯤ
ꯐ ꯐꯩ ꯑꯗꯨꯗ ꯑꯗꯨꯝ ꯍꯣꯠꯅꯔꯗꯤ ꯀꯣꯛ ꯁꯥꯏ ꯍꯥꯏꯅꯤꯡꯗ꯭ꯔꯦꯗ ꯑꯩꯁꯨ
ꯊꯥ ꯌꯥꯝ ꯁꯥꯔꯕ꯭ꯔꯣ
ꯃꯊꯥ ꯈꯔ ꯁꯥꯔꯦ ꯅꯨꯄꯥꯒꯤ ꯄꯨꯟꯁꯤꯁꯦ
ꯑꯦ ꯍꯣꯏ ꯍꯣꯏ ꯑꯌꯥꯝꯕꯅꯗꯤ ꯅꯨꯄꯤꯗꯒꯤ ꯍꯦꯟꯅ ꯅꯨ ꯄꯥꯁꯤꯅ ꯕꯔꯗꯟ ꯆꯥꯎꯕꯅꯤꯀꯣ
ꯎꯝ ꯊꯧꯗꯥꯡ ꯅꯨꯄꯥꯒꯤ ꯊꯧꯗꯥꯡꯁꯤ ꯌꯥꯝꯃꯦꯕ
ꯎꯝ ꯑꯗꯨꯊꯅꯦ
ꯍꯧꯖꯤꯛ ꯍꯧꯖꯤꯛ ꯍꯧꯖꯤꯛ ꯑꯣꯏꯅꯗꯤ ꯈꯪꯗꯦ ꯑꯗꯨꯝ ꯊꯕꯛꯇꯤꯁꯨ ꯂꯦꯞꯄꯦ ꯃꯔꯛꯇ ꯈꯔ ꯄꯣꯊꯥꯒꯦꯅ ꯑꯗꯨꯝ ꯂꯩꯔꯦꯗ
ꯑꯣ ꯑꯣ ꯍꯣꯏ ꯍꯣꯏ ꯊꯕꯛꯁꯨ ꯇꯧꯒꯗꯕꯅꯤ ꯄꯣꯊꯥꯁꯨ ꯄꯣꯊꯥꯒꯗꯕꯅꯤ ꯍꯥꯏꯕꯗꯤ ꯑꯩꯈꯣꯏꯒꯤ ꯍꯛꯆꯥꯡꯁꯨ ꯌꯥꯝ ꯋꯥꯍꯜꯂꯗꯤ ꯑꯩꯈꯣꯏꯗ ꯑꯃꯨꯛ ꯁꯣꯛꯑꯦꯅ ꯑꯗꯨꯒꯤ ꯊꯕꯛ ꯈꯔ ꯁꯨ ꯊꯕꯛ ꯈꯔ ꯂ ꯇꯧꯒꯗꯕꯅꯤ
ꯎꯝ ꯃꯇꯝ ꯈꯔ ꯊꯥ ꯑꯃ ꯑꯃꯒꯨꯝꯕ ꯑꯗꯨꯝ ꯂꯦꯞꯂꯒ ꯗꯤꯁꯤꯖꯟ ꯐꯖꯅ ꯂꯧꯈꯤꯒꯦ
ꯎꯝ ꯇ ꯑꯗꯨꯃꯥꯏ ꯇꯃꯣ
ꯗꯤꯁꯤꯖꯟꯁꯦ ꯂꯧꯕ ꯋꯥꯔꯦꯕ ꯍꯟꯗꯛꯁꯦ ꯄꯥꯡ ꯂꯧ ꯂꯧꯕ ꯌꯥꯗ꯭ꯔꯦꯕ
ꯍꯣꯏ ꯍꯣꯏ ꯄꯥꯡꯍꯧ ꯂꯧꯕ ꯌꯥꯗ꯭ꯔꯦ ꯑꯩꯈꯣꯏ ꯐ꯭ꯌꯨꯆꯔꯒꯤ ꯈꯜꯂꯒ
ꯐ꯭ꯌꯨꯆꯔ ꯑꯩꯈꯣꯏꯅ ꯍꯧꯖꯤꯛ ꯐ꯭ꯌꯨꯆꯔ ꯗꯤꯁꯥꯏꯠ ꯇꯧꯕꯅꯤꯅꯀꯣ
ꯎꯝ
ꯗꯤꯖꯟ ꯍꯧꯖꯤꯛ ꯗꯤꯖꯟꯗꯣ ꯂꯥꯜꯂꯗꯤ ꯑꯗꯨꯝ ꯐ꯭ꯌꯨꯆꯔꯁꯦ ꯌꯥꯗ꯭ꯔꯦ
ꯄꯂꯥꯎ ꯂꯧꯕ ꯌꯥꯕ ꯅꯠꯇ꯭ꯔꯦ ꯑꯩꯈꯣꯏ ꯐ꯭ꯌꯨꯆꯔꯒꯤ ꯈꯜꯂꯒ ꯗꯤꯁꯤꯖꯟꯗꯨ ꯆꯅ ꯂꯧꯒꯗꯕꯅꯤ ꯑꯗꯨꯒꯤ
ꯑꯁ ꯑꯁꯦꯡꯕ ꯌꯥꯝ ꯅꯨꯡꯁꯤꯕ ꯃꯤꯁꯨ ꯊꯦꯡꯅꯩ ꯋꯥꯔꯤ ꯌꯥꯝꯅ ꯆꯠꯅꯤꯡꯕ ꯋꯥꯔꯤꯁꯨ ꯐꯥꯎꯋꯦ ꯃꯔꯛ ꯃꯔꯛꯇ ꯎꯝ ꯌꯥꯝꯅ ꯒ꯭ꯌꯥꯟ ꯇꯥꯕ ꯃꯤꯁꯨ ꯑꯗꯨꯝ ꯌꯥꯝ ꯅꯣꯛꯅꯤꯡꯕꯁꯨ ꯌꯥꯎꯋꯦ
ꯑ ꯇ ꯃꯤ ꯈꯔ ꯗ ꯂ ꯈ꯭ꯔ ꯃꯩꯇꯩꯂꯣꯟꯁ ꯐꯖꯅ ꯉꯥꯡꯈꯒꯀꯣ ꯋꯥꯔꯤꯗꯣ ꯌꯥꯝ ꯅꯨꯡꯉꯥꯏꯅꯤ ꯅꯨꯡꯉꯥꯏꯕ ꯂꯩꯌꯦ ꯁꯥꯕꯗꯣ ꯑ ꯑꯩꯒꯤ ꯃꯤꯇꯩꯂꯣꯟꯗꯤ ꯐꯩꯁꯨ ꯐꯩꯕꯅꯦ
ꯑꯗꯨꯝ ꯌꯥꯏ ꯉꯥꯡꯉꯦ
ꯑ ꯃꯤꯈ꯭ꯔꯅ ꯐꯩ ꯍꯥꯏ ꯐꯩꯅ ꯉꯥꯡꯉꯣꯏꯒꯦꯀꯣ ꯍꯥꯏꯕꯗꯤ ꯑꯣꯏ ꯑꯩꯈꯣꯏꯒꯤ ꯂꯣꯟ ꯅꯠꯇꯕꯅꯤꯅꯀꯣ ꯑꯩꯈꯣꯏꯁꯨ ꯍꯣꯏ ꯃꯤꯅ ꯃꯤꯅ ꯉꯥꯥꯡ ꯇꯥꯏ ꯑꯗꯨꯕꯨ ꯈꯔ ꯈꯔꯗꯤ ꯈꯔ ꯈꯔ ꯂꯨꯕꯗꯤ ꯉꯥꯛꯊꯣꯛꯄꯒ ꯉꯝꯗꯦꯕ ꯑꯗꯨ
ꯍꯣꯏ ꯈꯪꯗꯦ ꯃꯤꯅꯗꯤ ꯑꯁ ꯃꯩꯇꯩꯂꯣꯟ ꯐꯖꯅ ꯉꯥꯡꯉꯤ ꯑꯩꯈꯣꯏꯗꯤ ꯑꯩ ꯈꯪꯉꯩ ꯎꯝ ꯑꯗꯣ ꯃꯣꯏꯒꯤ ꯆꯨꯟꯗꯣ ꯍꯦꯛꯇ ꯇꯧꯕꯁꯨ ꯏꯀꯥꯏꯕ ꯐꯥꯎꯕ
ꯑꯗꯨꯅꯤ ꯑꯩꯈꯣꯏ ꯑꯩꯈꯣꯏ ꯆꯤꯡꯃꯤꯅ ꯉꯥꯡꯔꯗꯤ ꯀꯥꯕ ꯀꯨꯝꯕ ꯀ꯭ꯔꯤ ꯔꯅꯣ ꯑꯗꯨꯨ ꯇꯧ
ꯎꯝ
ꯑꯩꯈꯣꯏ ꯏꯃꯥ ꯂꯗꯤ ꯅꯠꯇꯕꯅꯤꯅ ꯋꯥꯗꯤ ꯋꯥꯍꯦ
ꯎꯝ ꯑꯩ ꯃꯩꯇꯩꯂꯣꯟ ꯉꯥꯡꯕ ꯍꯧꯕꯁꯦ ꯒ꯭ꯔꯦꯖꯨꯌꯦꯁꯟ ꯃꯇꯝꯗꯅꯦꯕ ꯑꯗꯨ ꯑꯗꯨꯗꯒꯤ ꯃꯔꯨꯞ ꯃꯄꯥꯡꯗꯤ ꯑꯗꯨꯝ ꯈꯔ ꯈꯪꯕ ꯍꯥꯏꯕꯗꯤ ꯉꯥꯡꯅꯕ ꯃꯇꯝꯗ
ꯎꯝ ꯑꯩꯁꯨ ꯑꯗꯨꯝ ꯇꯧꯕꯅꯦ ꯕꯤ ꯀꯥꯕ ꯃꯇꯝꯗꯨꯒꯤ ꯉꯥꯡꯕ ꯍꯧꯔꯕꯅꯦ
ꯎꯝ
ꯑꯣꯀꯦ ꯑꯁ ꯑꯍꯥꯟꯕ ꯂꯥꯛ ꯀꯒ ꯉꯥꯡꯕ ꯃꯇꯝꯗꯗꯤ ꯑꯥ ꯑꯩ ꯅꯣꯛꯅꯤꯡꯕꯗꯣ ꯅꯣꯛꯅꯤꯡꯕꯗꯣ ꯏꯪꯂꯤꯁꯀ ꯃꯦꯇꯩꯒ ꯃꯤꯛꯁ ꯇꯧꯔꯒ ꯉꯥꯡꯕꯨꯅꯤ
ꯎꯝ ꯈꯔ ꯍꯥꯏ ꯁ꯭ꯀꯨꯜ ꯃꯇꯝꯗ ꯃꯅꯤꯄꯨꯔꯤꯒꯤ ꯐꯤꯂꯝ ꯈꯔ ꯌꯦꯡꯕꯗꯣ ꯑꯗꯨꯗꯒꯤ ꯒꯤ ꯈꯔ ꯈꯔ ꯌꯦꯟ ꯇꯥꯔꯛꯄꯅꯤ
ꯍꯣꯏ ꯍꯣꯏ ꯑꯗꯨꯅꯦ ꯈꯔ ꯒ꯭ꯌꯥꯟ ꯇꯥꯏꯌꯦ ꯑꯩꯅ ꯃꯅꯤꯄꯨꯔꯤ ꯐꯤꯂꯝ ꯌꯥꯝ ꯃꯥꯟꯅꯒꯀꯣ ꯑꯗꯨ ꯃꯇꯝꯗꯗꯤ ꯃꯅꯤꯄꯨꯔꯤ ꯉꯥꯛꯇ ꯑꯗꯨꯝ ꯉꯥꯡꯉꯦꯅ ꯌꯦꯡꯉꯦ ꯍꯥꯏꯕ ꯑꯗꯨꯒꯤ
ꯍꯣꯏ ꯐꯤꯂꯝꯒꯨꯝꯕꯁꯨ ꯑꯗꯨꯝ ꯃꯅꯤꯄꯨꯔꯤꯗ ꯑꯗꯨꯝ ꯌꯦꯡꯉꯦꯕ
ꯍꯣꯏ ꯄꯨꯡ ꯉꯥꯡꯉꯦ
ꯑꯗꯨꯗꯒꯤ ꯈꯔ ꯈꯔ ꯒ꯭ꯌꯥꯟ ꯇꯥꯕ ꯍꯧꯔꯦ
ꯀꯅꯥ ꯀꯅꯥ ꯂꯩꯒꯦ ꯅꯣꯏꯗꯤ
ꯀꯠꯇꯂꯑꯦ
ꯑꯣ ꯅꯨꯡꯉꯥꯏꯌꯦꯅ
ꯈꯪꯗꯦ ꯍꯣꯏ ꯑ ꯑꯃꯥ ꯔꯇꯗꯤ ꯅꯨꯡꯉꯥꯏꯌꯦ ꯑꯥ ꯔꯠꯇꯗꯤ ꯕꯔꯤꯡ ꯁꯨꯑꯦ
ꯎꯝ ꯑꯩꯁꯨ ꯀꯣꯂꯦꯖ ꯀꯥꯕ ꯃꯇꯝꯗ ꯆꯍꯤ ꯑꯍꯨꯝ ꯏꯊꯟꯇ ꯑꯗꯨꯝ ꯂꯩꯔꯛꯑꯏꯗ ꯑꯦꯛꯁꯄꯤꯔꯤꯌꯦꯟꯁ ꯇꯧꯋꯦꯗ
ꯍ ꯑꯗꯣ ꯑꯩ ꯏꯊꯟꯇ ꯂꯩꯕꯗꯤ ꯆꯥꯛꯇꯣ ꯆꯥꯡ ꯅꯥꯏꯅ ꯆꯥꯗꯕꯒꯤ ꯑꯩꯗꯤ ꯀꯩ ꯁꯇꯤꯛ ꯊꯣꯛꯈ꯭ꯔꯦ
ꯑ
ꯍꯟꯗꯛꯅ ꯒꯦꯁꯇ꯭ꯔꯤꯒꯤ ꯑꯦꯛꯁꯟ ꯄꯥꯟꯕ